ꯁꯤꯗꯣꯔꯤꯕ ꯅꯤꯡꯉꯨꯔꯦ
ꯌꯥꯝ ꯐ ꯉꯁꯥꯏꯒꯤ ꯌꯥꯗꯕꯁ ꯅꯪ ꯇꯧꯔꯛꯑꯗꯤ ꯌꯥꯏꯅꯦ ꯌꯥꯝ ꯐꯕꯖꯥꯠꯅꯤ ꯅꯪꯖꯦ
ꯑꯩꯈꯣꯏꯁꯦ ꯀꯔꯤ ꯍꯥꯏꯕ ꯂꯟꯆꯦꯟꯕꯤꯅꯦ ꯂꯟꯆꯦꯟꯕꯤ
ꯑꯗꯨꯅꯦ ꯍꯥꯏꯁꯦ ꯉꯁꯗ ꯁꯨꯡꯌꯥ ꯉꯁꯥꯏꯗ ꯁꯨꯡꯌꯥ ꯌꯥꯗꯕꯅꯤ ꯅꯪ ꯇꯧꯔꯛꯑꯀꯥꯟꯗ ꯌꯥꯏꯑꯕ ꯉꯁꯥꯏꯗꯒꯤ ꯑꯩꯉꯣꯟꯗ ꯐꯣꯟ ꯇꯧꯔꯛꯑꯝꯃꯤꯁꯦ ꯐꯅꯌꯥꯝ ꯌꯥꯝꯃꯝꯃꯦꯕ ꯏꯃꯥꯟꯅꯕꯗꯒꯤ ꯀꯩꯗꯒꯤ ꯀꯩꯗꯒꯤ
ꯑꯩ ꯍꯥꯏꯔꯦꯗꯅ
ꯍꯌꯦꯡꯒꯩꯗꯤ ꯅꯉꯣꯟꯗ ꯍꯥꯟ ꯇꯧꯍꯜꯂꯛ ꯅꯍꯥꯟꯒꯩꯗꯤ ꯅꯪ ꯍꯌꯦꯡꯒꯗꯤ ꯅꯪꯉꯣꯟꯗ ꯍꯥꯟ ꯇ ꯇꯧꯍꯜꯂꯛ ꯇꯧꯜꯂꯛꯇꯥꯔꯦ
ꯌꯦꯁ ꯑꯗꯨ ꯑꯗꯨꯅꯤ ꯍꯨꯝ ꯀꯩꯗꯧꯔꯝꯃꯤꯅꯣ
ꯑꯩꯩꯅ ꯁꯨꯝ ꯐꯝꯃꯝꯕꯅꯤꯗ
ꯆꯥꯛꯀ ꯆꯥꯔꯕꯣ
ꯆꯥꯛ ꯆꯥꯔꯦ ꯆꯥꯛ ꯆꯥꯕ ꯂꯣꯏꯔꯒ ꯁꯦꯀꯦꯟ ꯔꯥꯎꯟꯒꯤꯐꯥꯎ ꯆꯥꯔꯦꯗ ꯑꯆꯥꯄꯣꯠ ꯑꯃ ꯆꯥꯎꯔꯦ ꯏꯃꯥ ꯏꯃꯥꯟꯅꯕ ꯑꯃ ꯂꯥꯛꯑꯝꯗ
ꯄꯨꯡ ꯀꯌꯥꯗ ꯆꯥꯕ ꯆꯥꯛꯅꯣ ꯑꯃꯨꯛ ꯁꯦꯀꯦꯟ ꯔꯥꯎꯟ ꯍꯥꯏꯔꯤꯁꯤꯕꯣ
ꯆꯥꯛꯇꯨꯅ ꯉꯁꯥꯏ ꯄꯨꯡ ꯕꯥꯔꯣ ꯑꯗꯥꯏ ꯆꯥꯕ ꯑꯗꯒꯤ ꯏꯃꯥꯟꯅꯕ ꯑꯃꯨꯛ ꯂꯥꯛꯁꯤꯜꯂꯛꯇꯨꯅꯛ ꯄꯨꯡ ꯕꯥꯔꯣ ꯑꯗꯨꯋꯥꯏ ꯆꯥꯕ ꯆꯥꯛꯁꯤꯅ ꯑꯗꯨꯒꯥ ꯏꯃꯥꯟꯅ ꯏꯃꯥꯟꯅꯕ ꯑꯃ ꯂꯥꯛꯁꯜꯂꯛ ꯀꯩꯅꯣꯝ ꯆꯥꯎꯁꯤꯅ ꯑꯃꯨꯛ ꯄꯨꯡ ꯑꯅꯤ ꯑꯗꯨꯋꯥꯏꯗꯩ ꯊꯣꯛꯄꯅꯦ ꯑꯃꯨꯛ ꯆꯥꯎꯔꯦ ꯆꯥꯎꯔ ꯍꯜꯂꯛꯇ ꯉꯥꯏꯔꯤ ꯑꯃꯨꯛ
ꯀꯩ ꯆꯥꯗꯣꯏꯕ
ꯁꯨꯝ ꯐ꯭ꯔꯥꯏ ꯔꯥꯏꯁ ꯀꯨꯝꯕ ꯈꯔ ꯆꯥꯎꯁꯦꯅ ꯃꯥ ꯆꯥꯛ ꯆꯥꯗ꯭ꯔꯤꯅ ꯑꯩ ꯌꯦꯟ ꯑꯇꯥꯎꯕ ꯈꯔ ꯆꯥꯔꯑꯦ ꯑ ꯑꯩꯗꯤ ꯈꯔ ꯆꯥꯅꯤꯡꯗꯦ ꯅꯪ ꯆꯥꯖꯧ ꯑꯩꯗꯤ ꯌꯦꯟ ꯉꯥ ꯆꯥꯒꯦꯅ ꯌꯦꯟ ꯉꯥ ꯆꯥꯕꯅꯦ ꯑꯩꯅ ꯑꯩꯅ ꯈꯔ ꯁꯤꯡꯕ ꯍꯦꯟꯗꯣꯛꯈ꯭ꯔꯦ ꯃꯉꯣꯟꯗꯒꯤ
ꯎꯝ ꯐꯔꯦ ꯐꯔꯦ ꯌꯨꯝꯒꯤ ꯆ ꯆꯥꯛ ꯏꯟꯁꯥꯡꯅ ꯀꯩ ꯑꯣꯏꯕ
ꯌꯨꯝꯒꯤ ꯆꯥꯛ ꯍꯦꯟꯖꯥꯡꯅ ꯎꯇꯤ ꯊꯣꯡꯕ ꯉꯁꯤꯗꯣ
ꯑꯁ ꯎꯇꯤꯗꯨꯗ ꯑꯃꯨꯛ ꯆꯥꯔꯤꯕꯅꯤꯅꯦ ꯌꯦꯟꯁꯦ
ꯆꯥꯔꯤꯅꯤ ꯑꯩꯗꯤ ꯆꯥꯕꯁꯦ ꯌꯥꯝ ꯆꯥꯕ ꯅꯠꯇꯕ ꯃꯆꯦꯠ ꯃꯆꯦꯠ ꯃꯆꯦꯠ ꯃꯆꯦꯠ ꯆꯥꯕꯁꯨ ꯑꯗꯨꯝ ꯌꯥꯏꯑꯕ ꯁꯤꯜꯂ ꯁꯤꯜꯂ ꯆꯥꯗꯤ ꯗꯨꯝ ꯌꯥꯏ ꯍꯧꯖꯤꯛꯇ ꯑꯗꯨꯝ ꯌꯥꯒꯅꯤ ꯀꯩꯅꯣꯝ ꯀꯩꯅꯣꯝ ꯆꯥꯥꯁꯦꯗꯤ ꯌꯥꯒꯅꯤ
ꯍꯥ ꯍꯥ ꯆꯕꯩꯅꯦ ꯍꯥꯏꯔꯗꯤ ꯑꯗꯨꯝ
ꯑꯗꯨꯝ ꯌꯥꯏ ꯅꯣꯏꯕꯁꯨ ꯁꯨꯡꯅꯣꯏ ꯅꯣꯏꯗꯕ ꯑꯗꯨꯒ
ꯑꯍ ꯑꯗꯨꯅꯅꯦ ꯇꯤꯟ ꯆꯪꯉꯦ ꯑꯗꯨꯅꯅꯦ ꯅꯪꯗꯣ ꯅꯣꯏꯗ꯭ꯔꯤꯗꯨ
ꯈꯔ ꯇꯥꯛꯄꯤꯌꯨꯅꯦ ꯇꯤꯟ ꯂꯧꯊꯣꯛꯅꯕ ꯈꯔ ꯇꯥꯛꯄꯤꯗ
ꯌꯥꯔꯔꯣꯏ ꯌꯥꯔꯔꯣꯏ ꯅꯣꯏ ꯇꯤꯟ ꯂꯩꯕ ꯃꯁꯦꯟꯅꯦ ꯃꯤ ꯍꯥꯏꯗ꯭ꯔꯣ ꯑꯁ ꯌꯥꯝ ꯆꯥꯔꯁꯨ ꯃꯥꯗꯤ ꯁꯨꯡ ꯅꯣꯏ ꯅꯣꯏꯗꯦ ꯃꯌꯥꯡ ꯀꯪꯉꯤ ꯀꯥꯏꯅꯒ ꯍꯔꯥꯎꯖꯩꯗ‌ ꯇꯤꯟ ꯂꯣꯏ ꯂꯩꯕꯩꯅꯦ ꯅꯣꯏ ꯍꯥ ꯗꯤ ꯋꯥꯔꯃꯤꯡ ꯇꯦꯕ꯭ꯂꯦꯠ ꯆꯥꯎ ꯅꯣꯏ
ꯑꯩꯗꯤ ꯑꯃꯨꯛ ꯀꯪꯗꯤꯌꯦ ꯀꯪꯕꯁꯨ ꯀꯪꯗꯤꯌꯦ ꯑꯩꯗꯤ
ꯏꯁ ꯑꯗꯨ ꯑꯣꯏꯔꯁꯨ ꯆꯥꯔꯤꯗꯨꯒꯗꯤ ꯆꯥꯟꯅꯗꯦ ꯍꯥꯏꯗꯨꯗꯤ
ꯆꯥꯔꯤꯁꯤ ꯉꯥꯡꯕꯗ ꯆꯠꯂꯤꯁꯤꯗꯤ ꯉꯁꯥꯢꯗꯩ ꯉꯥꯡꯕꯗ ꯉꯥꯡꯗꯩ ꯉꯥꯡꯕꯗ ꯀꯌꯥꯅꯣ ꯆꯠꯂꯝꯗꯣꯏꯁꯦ
ꯏꯁ ꯉꯥꯡꯕꯗ ꯆꯠꯄꯗꯤ ꯊꯥꯗꯦ
ꯊꯥꯏ ꯑꯩꯗꯤ ꯊꯥꯏ ꯑꯩꯗꯤ ꯉꯥꯡꯕꯁꯤ ꯏꯅꯔꯖꯤ ꯌꯥꯝ ꯁꯨꯡꯉ ꯁꯨꯡꯉꯒꯅꯤ ꯉꯍꯥꯡꯒꯤꯁꯤ
ꯏꯁ ꯌꯥꯔꯦꯕꯣ
ꯃꯦꯇꯥꯕꯣꯂꯤꯖꯝꯗ ꯌꯥꯝ ꯋꯥꯡꯕꯅꯤꯅ ꯑꯩꯗꯤ ꯆꯠꯂꯦꯕ ꯅꯣꯛꯄꯗ ꯑꯣꯏꯔꯁꯨ ꯃꯤꯠꯇꯪ ꯃꯤꯆꯤꯗꯪ ꯈꯞꯄꯗꯅꯦ ꯃꯤꯆꯤꯗꯪ ꯈꯞꯄꯗ ꯀꯦꯂꯣꯔꯤ ꯆꯍꯨꯝ ꯆꯥꯝꯃꯔꯤ ꯂꯣꯏꯔꯝꯅꯤ
ꯆꯂꯝ ꯃꯅꯤ
ꯆꯠꯂꯝꯗꯣꯏꯅꯦ ꯑꯩꯒꯤꯗꯤ ꯏꯅꯔꯖꯤ ꯈꯨꯠꯁꯨꯝꯖꯤ ꯌꯥꯗꯦꯕ ꯑꯩꯒꯤꯗꯤ
ꯎꯝ ꯎꯝ ꯍꯣꯏꯅꯦ ꯍꯣꯏꯅꯦ ꯉꯁꯤꯕꯨ ꯆꯥꯕ ꯊꯛꯄ ꯅꯠꯇꯅ ꯀꯃꯥꯏ ꯀꯃꯥꯏ ꯃꯇꯝ ꯂꯦꯟꯒꯦ
ꯆꯥꯕ ꯅꯠꯇꯅ ꯉꯁꯤꯒꯤ ꯑꯩ ꯇꯧꯐꯝ ꯊꯣꯛꯄ ꯏꯊꯧ ꯈꯔ ꯇꯧꯈ꯭ꯔꯦ ꯃꯣꯛꯇꯦꯁ ꯊꯥꯕꯝ ꯊꯣꯛꯄ ꯈꯔ ꯃꯣꯛꯇꯦꯁ ꯈꯔ ꯊꯥꯕꯝ ꯊꯣꯛꯄ ꯊꯥ꯭ꯒꯔꯦ ꯀꯣꯆꯤꯡ ꯌꯥꯎꯕꯝ ꯈꯔ ꯌꯥꯎꯒ꯭ꯔꯦ ꯗꯨꯀꯥꯟ ꯀꯩꯀꯥ ꯁꯦꯟꯅꯐꯝ ꯊꯣꯛꯄ ꯈꯔ ꯁꯦꯟꯅꯧꯔꯦ
ꯎꯝ ꯀꯩ ꯌꯣꯟꯒꯦ ꯗꯨꯀꯥꯟꯗ
ꯑꯩꯈꯣꯏ ꯗꯨꯀꯥꯟꯁꯦ ꯍꯥꯔꯠꯋꯦꯔꯒꯤ ꯑꯃ ꯂꯩ ꯑꯗꯨ ꯑꯗꯨ ꯌꯦꯡꯉꯨꯔꯦ
ꯍꯦꯔꯥ ꯔ ꯑꯆꯥꯄꯣꯠꯀꯨꯝꯕ ꯀꯩꯒꯨꯝꯕ ꯌꯣꯟꯕꯁꯦ ꯑꯣꯏꯔꯝꯒꯦ ꯍꯥꯏꯗꯦ ꯀꯥꯟꯅꯗꯦꯁꯨ ꯆꯥꯠꯂꯣ
ꯑ ꯑꯆꯥꯄꯣ ꯑꯆꯥꯄꯣꯀꯨꯝꯕ ꯌꯣꯟꯕꯗꯤ ꯂꯩꯇ꯭ꯔꯦ
ꯎꯝ ꯑꯗꯨꯗꯤ ꯀꯥꯟꯅꯗ꯭ꯔꯦ꯫
ꯑꯆꯥꯄꯣꯠꯒꯨꯝꯕꯗꯣ ꯑꯩ ꯌꯣꯟꯕꯗꯅꯦ
ꯎꯝ
ꯑꯩꯅ ꯆꯥꯕꯗ ꯂꯣꯏꯗꯣꯏꯕ ꯑꯗꯨꯒꯤ ꯁꯦꯟꯗꯣꯡ ꯐꯪꯅꯕꯅ ꯇꯧꯔꯒ ꯂꯣꯁ ꯂꫭꯁ ꯆꯠꯇꯣꯏꯕ
ꯎꯝ ꯇꯧꯅꯤ ꯇꯧꯅꯤ ꯌꯥꯔꯣꯏꯌꯦꯕ
ꯍꯦꯛꯇ ꯆꯥꯅꯤꯡꯉꯦꯕ ꯑꯩꯗꯤ ꯑꯗꯣ ꯆꯥꯅꯤꯡꯗ꯭ꯔꯒꯅ ꯁꯨꯡꯆꯥ ꯆꯥꯅꯤꯡꯗꯕ ꯑꯗꯨꯝ ꯑꯩꯅ ꯇꯧꯔꯤꯖꯦ
ꯁꯨꯡꯂꯦꯞ ꯂꯦꯞꯆꯅꯤꯡꯗꯕꯒꯤ ꯋꯥꯔꯤꯅꯤꯅꯦ ꯅꯪꯒꯤꯁꯦ
ꯑꯧ ꯑꯗꯣ ꯑꯍꯥꯎꯕꯗꯪ ꯆꯥꯅꯤꯡꯉꯦ ꯍꯥꯎꯇꯕꯗꯤ ꯆꯥꯅꯤꯡꯗꯦ
ꯏꯁ ꯑꯍꯥꯎꯕꯗ ꯀꯩꯀꯩ ꯆꯥꯅꯤꯡꯉꯦ ꯍꯥꯏꯔꯛꯑꯣ
ꯑꯍꯥꯎꯕꯗꯤ ꯑꯩꯅꯥ ꯆꯥꯅꯤꯡꯉꯤꯁꯦ ꯈꯪꯗꯦ ꯍꯥꯎꯔꯗꯤ ꯆꯥꯅꯤꯡꯉꯦ ꯑꯦꯅꯤ
ꯑꯗꯣ ꯍꯥꯎꯁꯦ ꯀꯔꯤ ꯆꯤꯡꯒꯦ ꯍꯥꯏꯕꯅꯦ ꯅꯪꯒꯤ
ꯑꯩꯅ ꯆꯤꯡꯉꯤꯁꯤꯔꯣ ꯁꯥ ꯉꯥꯒꯨꯝꯕ ꯑꯗꯥꯒꯤ ꯑꯊꯨꯝꯕ ꯄꯣꯠꯁꯤꯃ ꯆꯥꯅꯤꯡꯗ꯭ꯔꯦ ꯀꯩꯝ ꯁꯨꯡꯆꯥ ꯆꯥꯅꯤꯡꯗ꯭ꯔꯥ ꯍꯧꯖꯤꯛꯀꯥꯟꯗꯤ ꯊꯥꯏꯅꯗꯤ ꯄꯥꯝꯃꯤ ꯍꯧꯖꯤꯛꯀꯥꯟꯗꯤ ꯄꯥꯝꯗ꯭ꯔꯦ ꯑꯊꯨꯝꯕ ꯁꯨꯡꯆꯥ ꯆꯥꯅꯤꯡꯗ꯭ꯔ ꯁꯥ ꯉꯥꯒꯨꯝꯕ ꯆꯥꯅꯤꯡꯉꯦ ꯑꯗꯩꯏ ꯃꯍꯥꯎ ꯑꫭꯏꯅꯥꯝꯕ ꯍꯥꯏꯒꯗꯔ ꯑꯗꯨꯃꯥ ꯄꯣꯠꯁꯦ
ꯑꯣꯏ ꯅꯝꯕ ꯍꯥꯏꯁꯦ ꯀꯩꯅꯣ
ꯑꯣꯢꯅꯝꯕ ꯍꯏꯖꯦ ꯊꯨꯝꯖꯨ ꯊꯨꯝꯗꯕꯤꯗ ꯌꯥꯛꯁꯨ ꯌꯥꯛꯇ ꯄꯨꯔ ꯐ꯭ꯂꯦꯕꯔꯗꯨ ꯄꯨꯟꯕ ꯍꯥꯏꯗꯦ ꯍꯥꯏꯇꯥꯏ
ꯆꯠꯂꯨ ꯍꯥꯏ ꯑꯗꯨꯒ ꯀꯅꯥ ꯍꯥꯎꯒꯦ ꯃꯊꯣꯡ ꯃꯔꯝ ꯈꯪꯗꯕꯗꯨꯕꯨ
ꯌꯦꯟ ꯑꯇꯧꯕ ꯍꯧꯗ꯭ꯔꯣ ꯅꯪ
ꯍꯥꯎꯋꯤꯏ
ꯑꯗꯨꯅꯤ ꯑꯣꯏꯅꯥꯝꯕ ꯍꯥꯏꯗꯨ
ꯑꯗꯨ ꯊꯨꯝꯖꯨ ꯊꯨꯝꯗꯕ ꯀꯩꯅꯣꯁꯨ ꯇꯧꯗꯕ ꯑꯗꯨꯗ ꯊꯨꯝꯕ ꯃꯍꯥꯎ ꯀꯔꯏ ꯌꯥꯎꯋꯤ ꯐꯨꯒꯠꯂꯛꯀꯅꯤ
ꯌꯥꯎꯕꯅꯤꯅ ꯅꯪꯅ ꯈꯪꯗꯕꯩꯅꯦ ꯃꯨꯟꯅ ꯃꯨꯟꯅ ꯆꯥꯁꯤꯜꯂꯀꯥꯟꯗ ꯈꯧꯔꯛꯄꯅꯤ ꯊꯨꯝꯕꯥ ꯍꯥꯏꯅ ꯄꯨꯔꯥ ꯊꯨꯗꯧ ꯅꯠ ꯆꯤꯅꯤꯗꯧꯅ ꯊꯨꯝꯗꯧ ꯅꯠꯇꯤꯌꯦ ꯊꯨꯝꯕꯥ ꯍꯥꯏꯖꯦ
ꯁꯤꯁ ꯌꯥꯔꯦ ꯑꯣꯖꯥꯗꯤ ꯆꯩ ꯆꯥꯔꯛꯑꯅꯤ ꯂꯥꯜꯂꯦ ꯅꯪ ꯍꯥꯏꯗꯣ
ꯆꯨꯝꯃꯤ
ꯂꯥꯜꯂꯦ ꯃꯦ
ꯍꯦꯟꯖꯥꯡꯗꯤ ꯀꯩꯀꯩ ꯆꯥꯔꯒꯦ ꯉꯁꯤꯒꯤ
ꯍꯋꯥꯏ ꯊꯣꯡꯕ
ꯑꯩꯗꯤ ꯆꯥꯔꯤꯒꯩ ꯀꯟꯈꯠꯄꯗꯧ ꯇꯧꯋꯤꯗ ꯉꯥꯔꯥꯛ ꯅꯥꯔꯝꯕꯗꯩ ꯁꯨꯅꯥ ꯅꯥꯈꯤꯗ꯭ꯔꯦ ꯀꯩ ꯈꯨꯅꯥꯅꯣ ꯈꯪꯗꯦ
ꯑꯁ ꯌꯥꯝ ꯅꯨꯡꯁꯤꯇꯤꯉꯦ ꯅꯪꯁꯦ ꯑꯩ ꯌꯥꯝ ꯅꯍꯟꯅꯤꯡꯕꯩ ꯋꯥꯅꯤꯅꯦ ꯍꯥ
ꯉꯍꯥꯛꯅꯤꯡꯕꯕꯨꯗꯤ ꯅꯠꯇꯕ ꯑꯗꯨꯗ ꯍꯣꯁꯄꯤꯇꯥꯜꯗ ꯂꯩ ꯀꯥꯏ ꯍꯥꯏꯕꯗꯨꯗ ꯍꯣꯁꯄꯤꯇꯥꯜꯟꯒ ꯂꯩꯔꯝꯗꯧ ꯃꯥꯟꯕ
ꯐꯒꯔꯦ ꯑꯩꯈꯣꯏ ꯍꯣꯁꯄꯤꯇꯥꯜꯗ ꯌꯥꯝ ꯀꯨꯏ ꯂꯩꯕ ꯌꯥꯗꯦ ꯑꯩꯈꯣꯏꯗꯤꯅꯦ ꯄꯥꯋꯔ ꯄꯥꯏꯕꯅꯤꯅ ꯒꯨꯂꯤ ꯑꯃ ꯁꯠ ꯆꯥꯁꯟꯒ꯭ꯔꯒ ꯑꯣ ꯑꯥꯔ ꯑꯦꯁ ꯑꯃ ꯌꯥꯜꯂꯤ ꯏꯁꯥꯖꯤꯗ ꯑꯗꯨꯗꯨꯒ ꯊꯛꯑ ꯊꯛꯑꯒꯅꯦ ꯐꯔꯤ
ꯑꯁ ꯑꯗꯨꯗꯤ ꯌꯥꯝ ꯐꯕꯩ ꯃꯑꫭꯡꯅꯤꯅꯦ
ꯃꯥꯅꯦ
ꯑꯗꯣ ꯍꫭꯁꯄꯤꯇꯥꯜ ꯂꯣꯏ ꯃꯨꯠꯂꯅꯤ ꯑꯗꯨꯗꯤ
ꯑꯗꯨꯅꯕꯨ ꯀꯅꯥꯝ ꯇꯧꯗ꯭ꯔꯤꯁꯤꯅꯦ ꯑꯩ ꯈꯛꯇ ꯇꯧꯔꯤꯁꯤꯅꯦ ꯑꯗꯨꯅꯕꯨ ꯑꯩ ꯈꯇꯪ ꯇꯧꯔꯤꯁꯤꯅꯤ
ꯍꯣꯁꯄꯤꯇꯥꯜꯒꯤ ꯃꯤꯗꯤ ꯂꯣꯏ ꯇꯤꯟꯅꯔꯝꯃꯗꯧ ꯃꯥꯜꯂꯦ ꯑꯗꯨꯗꯤ ꯈꯔ ꯇꯣꯏꯅ ꯅꯥꯏ ꯍꯥꯏꯕꯅꯤꯅ
ꯍꯣꯁꯄꯤꯇꯥꯜ ꯀꯩꯗꯧꯕ ꯃꯥꯜꯂꯦꯕ
ꯍꯣꯁꯄꯤꯇꯥꯜꯒꯤ ꯃꯤꯈꯩꯗꯨ ꯂꯣꯏ ꯇꯤꯟꯅꯔꯝꯃꯗꯧ ꯃꯥꯜꯂꯦꯕ ꯏꯁꯇꯥꯐꯈꯩꯗꯣ ꯅꯪꯒ ꯌꯥꯝꯅ
ꯈꯪꯅꯔ ꯄꯣꯠꯅꯤꯗ ꯇꯣꯏꯔꯕꯅꯤꯅ ꯍꯥꯏꯗꯦꯗ ꯑꯗꯨꯒꯨꯝꯕꯗꯤ ꯃꯣꯏꯗ ꯑꯗꯨꯃꯗꯤ ꯌꯥꯎꯗ꯭ꯔꯦ
ꯈꯔꯗꯤ ꯇꯧꯕꯤꯕ ꯌꯥꯕꯅꯦ ꯅꯪꯒꯤꯗꯤ ꯅꯪꯒꯤꯕꯨ ꯃꫭꯏꯁꯨ ꯐꯠꯃꯟ ꯐꯠ‌ ꯐꯠꯃꯟꯗꯦ
ꯑꯗꯨꯅꯤ ꯀꯔꯤ ꯄꯨꯛꯆꯦꯜ ꯀꯧꯕꯒꯦ ꯁꯤ ꯐꯥꯎꯕꯗꯤ ꯌꯦꯡꯕꯤꯕ ꯌꯥꯕꯅꯤ ꯇꯥ
ꯈꯣꯏ ꯍꯧꯗꯣꯡ ꯑꯃ ꯂꯩꯌꯦ ꯍꯧꯗꯣꯡ ꯃꯆꯥ ꯑꯃ ꯑꯩ ꯋꯥꯔꯤ ꯁꯥꯟꯅꯕ ꯌꯥꯔꯣꯏꯕ ꯃꯤꯁꯦ ꯃꯤꯁꯦ ꯋꯥꯔꯤ ꯁꯥꯟ ꯑꯩꯅ ꯆꯪꯖꯜꯂ ꯇꯥꯗꯣꯢꯗ ꯇꯧ ꯂꯩꯕ ꯍꯧꯗꯣꯛ ꯑꯃ ꯂꯩ꯫
ꯅꯪꯉꯣꯟꯗ ꯖꯦꯂꯦꯁ ꯀꯥꯔꯦ ꯅꯣꯏ ꯍꯪꯗꯣꯡ
ꯑꯗꯨꯅꯦ ꯍꯥꯏꯁꯦ
ꯐꯔꯦ ꯐꯔꯦ ꯅꯨꯄꯤ ꯖꯦꯂꯦꯁ ꯀꯥꯕꯤꯅꯕꯃꯛ ꯂꯩꯇꯦ ꯂꯩꯇꯔꯁꯨ ꯍꯧꯡꯗꯣꯡ ꯑꯃ ꯂꯩꯩꯗꯣ ꯐꯔꯝꯅꯤ
ꯑ ꯑꯗꯨ ꯐꯔꯅꯤ ꯑꯃ ꯂꯩꯇ꯭ꯔꯒꯗꯤ ꯑꯩꯁꯨ
ꯎꯝ
ꯆꯤꯛꯂꯛꯇꯣꯏꯅꯦꯕ ꯈꯔ ꯈꯔ ꯇꯥꯟꯊꯣꯛꯎꯔꯒꯅ
ꯀꯦꯕ
ꯈꯤꯇꯪꯒ ꯇꯥꯟꯊꯣꯛꯎꯔꯒꯅꯅꯦ
ꯎꯝ
ꯆꯤꯛꯂꯛꯇꯣꯏꯅꯦꯕ ꯀꯟꯅ ꯆꯤꯛꯄꯗꯤ ꯅꯠꯇꯕ
ꯎꯝ ꯑꯗꯨꯝ
ꯅꯪ ꯍꯧꯗꯣꯡ ꯂꯕꯔ ꯑꯣꯏꯕ꯭ꯔꯥ ꯑꯣꯏꯗꯕ꯭ꯔꯥ꯫
ꯑꯣꯏ ꯌꯨꯝꯗꯕꯨꯗꯤ ꯂꯩꯌꯦ ꯑꯗꯣ ꯌꯥꯝ ꯀꯟꯅ ꯑꯣꯏꯕꯗꯨꯗꯤ ꯑꯣꯏꯗꯦ
ꯑꯦꯛꯁꯥꯢꯁꯀꯗꯤ ꯇꯧꯗ꯭ꯔꯣ ꯍꯧꯖꯤꯛꯀꯥꯟꯁꯦ
ꯀꯔꯤ
ꯑꯦꯛꯁꯔꯁꯥꯏꯁ ꯂꯝꯖꯦꯟ ꯆꯦꯟꯕ ꯋꯥꯛꯀꯤꯡ ꯆꯠꯄ ꯖꯤꯝ ꯆꯠ
ꯇꯧꯗꯦꯗ
ꯏꯁꯥ ꯑꯗꯨꯝ ꯐꯂꯩꯔꯕꯣ
ꯐꯕꯒꯨꯝꯕꯅꯦ
ꯑꯩꯁꯨ ꯈꯔꯒ ꯆꯠꯂꯝ ꯈꯔꯒ ꯆꯠꯂꯝꯕꯅꯤ ꯆꯠꯇ꯭ꯔꯦ
ꯀꯔꯤꯒꯤ
ꯑꯦꯛꯁꯥꯏꯁ ꯇꯧꯔꯗꯤ ꯆꯥꯕ ꯑꯃꯨꯛ ꯍꯦꯟꯒꯠꯂꯦꯕ
ꯎꯝ ꯃꯤ ꯑꯦꯛꯁꯔꯁꯥꯏꯁ ꯇꯧꯔ ꯃꯌꯥꯝ ꯀꯪꯉꯦ ꯅꯪ ꯆꯥꯕ ꯍꯦꯟꯒꯠꯂꯦꯕ
ꯑꯥ ꯆꯥꯕ ꯍꯦꯟꯒꯠꯇꯔꯛꯇꯔꯗꯤ ꯀꯃꯥꯏꯟ ꯇꯧꯅꯤ ꯆꯁꯤꯜꯂꯤ ꯉꯁꯥꯏꯒꯤ ꯀꯩꯝ ꯇꯧꯗꯕꯕꯨ ꯀꯦꯂꯣꯔꯤꯁꯦ ꯕꯔꯟꯁꯦ ꯑꯔꯣꯏꯕꯤ ꯇꯧ ꯂꯩꯔꯦ ꯃꯦꯇꯥꯕꯣꯂꯤꯖꯝ ꯋꯥꯡꯅ ꯂꯩꯔꯦ꯫ ꯑꯗ ꯁ꯭ꯋꯥꯁꯈꯣꯏ ꯕꯟ ꯇꯔꯣꯏ꯭ꯗꯔꯣ
ꯎꯝ
ꯎꯝ ꯂꯥꯏꯛ ꯇꯝꯕꯁꯦ ꯅꯨꯡꯉꯥꯏꯕ
ꯥꯅꯨꯉꯥꯏ ꯍꯥꯏꯇꯥꯔꯦ ꯅꯨꯡꯉꯥꯏꯇꯦꯗꯤ ꯀꯃꯥꯏ ꯍꯥꯏꯔꯨꯅꯤ
ꯌꯥꯝ ꯊꯨꯅꯒ ꯂꯣꯏꯁꯤꯟꯅꯤꯡꯕ꯭ꯔꯥ ꯊꯕꯛꯀ ꯐꯪꯉꯒ ꯂꯩꯅꯤꯡꯕ꯭ꯔꯥ
ꯌꯦꯁ ꯂꯣꯏꯅꯤꯡꯕꯅ ꯉꯥꯎꯔꯕꯅꯦ
ꯑꯗꯣ ꯂꯩꯇꯝꯃꯤꯉꯩ ꯃꯇꯨꯝꯅ ꯈ꯭ꯋꯥꯏ ꯅꯨꯡꯉꯥꯏꯕ ꯇꯝꯕ ꯂꯣꯏꯔꯀꯥꯟꯗ ꯑꯃꯨꯛ ꯍꯦꯟꯅ ꯋꯥꯔꯛꯄꯅꯤ
ꯊꯕꯛꯁꯤ ꯇꯧꯔꯤꯀꯥꯟꯗꯗꯤ ꯂꯣꯏ ꯇꯧꯅꯤꯡꯗꯦꯗ ꯂꯣꯏꯔ ꯂꯣꯏꯔꯀꯥꯟꯗꯀꯣ
ꯂꯣꯏꯔꯀꯥꯟꯗ ꯁꯨꯝ ꯌꯦ
ꯎꯝ ꯃꯤꯁ ꯇꯧꯕꯩ ꯋꯥꯗꯁꯨ ꯅꯠꯇꯦ ꯐꯇꯅ ꯑꯃ ꯂꯣꯏꯔꯛꯄꯒꯤ ꯁꯤꯇꯨꯋꯦꯁꯟꯗꯨꯒ ꯇꯧꯔꯤꯉꯩ ꯁꯤꯇꯨꯋꯦꯁꯟꯗꯨꯔꯅ ꯍꯦꯟꯅ ꯀꯣ
ꯎꯝ
ꯑꯗꯨꯒꯤꯗꯣꯅꯦ ꯇꯧꯔꯤꯀꯥꯟꯗꯗꯤ ꯍꯧꯖꯤꯛ ꯍꯧꯖꯤꯛ ꯑꯩꯅ ꯇꯧꯔꯤꯁꯦ ꯑꯁ ꯋꯥꯏ ꯑꯗꯨꯗꯨꯗꯣ ꯍꯥꯏꯕꯀꯣ
ꯎꯝ
ꯂꯣꯏꯔꯒ ꯍꯌꯦꯡ ꯑꯣꯏꯔꯛꯀꯗꯕ ꯁꯤꯇꯨꯋꯦꯁꯟꯗꯣ ꯑꯗꯨꯅ ꯍꯦꯟꯅ ꯃꯨꯛ ꯋꯥꯕꯒꯤ ꯃꯑꯣꯡꯗꯀꯣ
ꯇꯧꯗꯣꯔꯤꯕꯅꯤ ꯊꯕꯛ ꯇꯧꯒꯤꯕ ꯑꯃꯅ ꯐꯔꯤ ꯇꯧꯗꯕꯤꯗ ꯑꯃ ꯊꯤꯕꯒꯤ ꯕꯦꯁꯇꯣ ꯑꯗꯨꯅꯦ ꯇꯟꯗꯣꯏꯁꯦ
ꯌꯥꯝ ꯇꯟꯕꯅꯤ ꯑꯗꯒꯤ ꯊꯕꯛꯁꯤꯅ ꯑꯃꯨꯛ ꯒꯣꯔꯃꯦꯟꯒꯤ ꯑꯣꯏꯒꯅ ꯐꯕ ꯄ꯭ꯔꯥꯏꯕꯦꯠꯁꯤꯅ ꯑꯃꯨꯛ ꯄꯤꯛꯏꯗꯅ ꯇꯣꯂꯣꯞꯁꯦ ꯑꯗꯒꯤ ꯋꯥꯁꯨ ꯋꯥꯕꯅꯦꯕ ꯈꯔ ꯄ꯭ꯔꯦꯁꯔꯒꯥ ꯌꯥꯝ ꯂꯩꯕꯅꯦꯕ
ꯎꯝ
ꯑꯗꯒꯤ ꯑꯃꯨꯛ ꯀꯩꯅꯣꯝ ꯇꯧꯒꯦꯔꯖꯨ ꯑꯦꯛꯁꯄꯤꯔꯦꯟꯁ ꯂꯩꯕ꯭ꯔꯥꯅ ꯍꯪꯉꯛꯑꯅꯤ ꯑꯗꯨꯗꯤ ꯑꯦꯛꯁꯄꯤꯔꯦꯟꯁ ꯂꯩꯕ ꯃꯤ ꯊꯤ ꯂꯩꯔꯒꯗꯤ ꯐ꯭ꯔꯦꯁꯔꯗꯤ ꯀꯥꯏꯗꯒꯤ ꯑꯦꯛꯁꯄꯤꯔꯦꯟꯁ ꯂꯩꯔꯛꯀꯗꯣꯏꯅꯣꯕ
ꯃꯥꯅꯦ ꯎ ꯈ꯭ꯋꯥꯏ ꯐꯕ ꯇꯦꯟ ꯄꯥꯁ ꯇꯧꯊꯣꯛꯄꯒ ꯌꯨꯝꯁꯦ ꯄꯥꯟꯊꯣꯛꯑꯝꯕ ꯑꯗꯨꯅ ꯐꯔꯗ ꯄꯣꯟ ꯌꯥꯝ ꯅꯤꯡꯉꯝꯃꯛꯇꯔꯦ
ꯑꯁ ꯑꯩꯕꯨ ꯑꯃꯨꯛ ꯇꯦꯟ ꯑꯃꯨꯛ ꯀꯥꯔꯨꯒꯤꯗꯣꯢꯔꯣ ꯇꯣꯢꯖꯤꯕꯨ
ꯎꯝ
ꯑꯝꯇꯥ ꯊꯔꯨꯈꯤꯁꯤꯔꯥ ꯈꯪꯗꯦꯅꯦ
ꯑꯗꯣꯥ ꯂꯥꯢꯔꯤꯛꯁꯨ ꯑꯗꯨꯨꯝ ꯄꯥꯁ ꯁꯨꯝ ꯇꯧꯔꯛꯑꯀꯥꯟꯗꯤ ꯂꯥꯏꯕꯗꯧ ꯈꯜꯂꯛꯇ꯭ꯔꯣ ꯊꯥꯏꯅ ꯇꯦꯟ ꯀꯥꯏꯒꯟꯗꯤ ꯑꯁ ꯑꯣꯟꯊꯣꯛ ꯂꯨꯒ꯭ꯔꯦꯗꯒ ꯈꯟꯕ ꯑꯗꯩ ꯁꯨꯝ ꯂꯣꯏ ꯄꯥꯁ ꯇꯧꯔꯀꯥꯟꯗꯅ ꯇꯦꯟꯕꯨ ꯀꯔꯤꯅꯣꯗ ꯀꯥꯏ ꯈꯜꯂꯛꯇ꯭ꯔꯣ
ꯎꯝ ꯑꯗꯩ ꯃꯌꯥꯝꯁꯤꯅ ꯇꯦꯟ ꯄꯥꯁ ꯇꯧꯔꯒ ꯇꯦꯟ ꯄꯥꯁ ꯇꯧꯔꯒ ꯀꯥꯏ ꯇꯨꯋꯦꯜꯇꯩꯗꯤ ꯐꯔꯅꯤ ꯐꯔꯅꯤ ꯁꯨꯛ ꯐꯠ ꯍꯦꯛ ꯐꯠꯇꯦ ꯉꯥꯁꯤꯐꯥꯎꯕ ꯍꯥ ꯑꯍꯟ ꯃꯌꯥꯝꯁꯤꯅ ꯃꯤꯅꯝꯃꯦ
ꯎꯝ ꯅꯪ ꯑꯇꯣꯝꯕꯤꯗꯤ ꯑꯣꯏꯔꯝꯗꯧ ꯃꯥꯜꯂꯦ ꯅꯣꯢ ꯅꯆꯤꯟ ꯅꯅꯥꯎꯗ
ꯀꯩꯕꯥ
ꯑꯇꯣꯝꯕꯤ ꯑꯣꯏꯔꯝꯗꯧ ꯃꯥꯜꯂꯦꯕ ꯅꯣꯏ ꯅꯆꯤꯟ ꯅꯅꯥꯎꯗ ꯅꯪꯖꯦ ꯑꯍꯜꯂꯣ ꯑꯇꯣꯝꯕꯤꯒꯤ ꯀꯦꯔꯦꯛꯇꯔ ꯌꯥꯝ ꯌꯥꯎꯋꯤꯅꯦ ꯅꯉꯣꯟꯗ
ꯆꯂꯗ ꯑꯩ ꯑꯍꯟꯅꯤ